ꯔꯣ
ꯍꯜꯂꯣ ꯇꯥꯕ꯭ꯔꯣ
ꯇꯥꯏꯌꯦ ꯇꯥꯏꯌꯦ
ꯀꯩ ꯇꯧꯔꯝꯃꯤꯅꯣ ꯅꯪꯕꯨ ꯋꯥꯔꯤ ꯁꯥꯟꯅꯗꯕꯁꯨ ꯀꯨꯏꯔꯦ ꯎꯅꯗꯕꯁꯨ ꯀꯨꯏꯔꯦ ꯀꯃꯥꯏ ꯀꯃꯥꯏ ꯇꯧꯔꯤꯒꯦ
ꯑꯩꯁꯦ ꯇꯨꯝ ꯍꯧꯒꯠꯂꯛꯑꯒ ꯐꯃꯨꯡꯅ ꯐꯝꯕ ꯑꯆꯥꯄꯣꯠ ꯆꯥꯔꯝꯕꯅꯤ ꯅꯪꯗꯦ ꯀꯩꯗꯧꯔꯝꯃꯤꯅꯣ
ꯑꯩ ꯁꯨꯝ ꯂꯩꯔꯝꯕꯅꯦ ꯑꯩꯁꯨ ꯆꯥꯛ ꯇꯣꯛꯑꯦ ꯆꯥꯛ ꯇꯣꯛꯄ ꯂꯣꯏꯔꯒ ꯅꯨꯡꯁꯥꯒ ꯁꯥꯒꯠꯂꯛꯄꯁꯤꯗ ꯉꯥꯏꯍꯥꯛ ꯄꯣꯊꯥꯁꯤꯔꯅ ꯁꯨꯝ ꯐꯃꯨꯡꯗ ꯂꯩꯔꯝꯃꯤ ꯑꯩꯁꯨ ꯀꯩ ꯑꯆꯥꯕꯣꯠ ꯆꯥꯔꯝꯃꯤꯅꯣ
ꯀꯥꯕꯣꯛ
ꯍꯥꯎꯕ꯭ꯔꫭ ꯀꯕꯣꯛꯇꯨꯕꫭ
ꯀꯕꫭꯛꯇꫭ
ꯑꯩ ꯈꯪꯉꯦ ꯑꯗꯨꯗꯨ ꯌꯥꯝ ꯍꯥꯎꯕꯅꯦ ꯑꯩꯁꯨ ꯑꯌꯨꯛꯇ ꯑꯗꯨꯗꯣ ꯁꯪꯒꯣꯝꯗꯅꯦ ꯁꯪꯒꯣꯝꯗ ꯊꯥꯗꯔꯒ ꯆꯥꯏꯌꯦꯕ ꯍꯥꯎꯖꯥꯠꯅꯤ
ꯑꯗꯣ ꯑꯁꯤꯅ ꯑꯃꯨꯛ ꯌꯥꯝ ꯌꯥꯝ ꯍꯥꯎꯕꯤꯗꯣ ꯑꯣꯏ ꯗꯦ ꯍꯥꯏꯗꯤ ꯃꯥ ꯎꯝ ꯁꯤꯁꯨ ꯃꯈꯜ ꯊꯣꯛꯏꯗꯅ ꯑꯗꯨꯗ ꯁꯤ ꯌꯥꯝ ꯍꯥꯎꯕꯤ ꯑꯣꯏꯗꯦꯕ ꯑꯩꯅ ꯆꯥꯛ ꯍꯥꯏꯁꯦ
ꯑꯣ ꯑꯩꯈꯣꯏ ꯁꯤꯗ ꯑꯍꯥꯎꯕꯤ ꯑꯃ ꯂꯩ ꯍꯌꯦꯡ ꯑꯩꯅ ꯂꯥꯛꯄꯗ ꯄꯨꯕꯤꯔꯛꯀꯦ ꯑꯗꯨꯗꯣ ꯍꯥꯎꯖꯥꯅꯦ ꯑꯩꯈꯣꯏꯗꯨꯒꯤꯗꯨ ꯇꯤ ꯃꯣꯏ ꯀꯕꫭꯛꯁꯥꯕꯤ ꯑꯃ ꯂꯩꯌꯦꯕ ꯑꯩꯈꯣꯏ ꯃꯅꯥꯛꯇ
ꯎꯝ
ꯑꯩ ꯂꯥꯛꯄꯗ ꯀꯩ ꯇꯧꯔꯕ
ꯅꯪ ꯂꯥꯛꯄꯗ ꯅꯣꯏꯒꯤ ꯕꯣꯔꯥꯒ ꯑꯃ ꯆꯥꯁꯨꯕꯤꯒꯗꯨ ꯄꯣꯔꯛꯑꯣ
ꯄꯨꯔꯛꯀꯦ ꯕꯣꯔꯥꯒ ꯑꯁꯨꯕꯤꯗ ꯄꯨꯔꯛꯑꯒ ꯆꯥꯈꯥꯏꯁꯤ ꯑꯩꯁꯨꯨ ꯅꯍꯥꯟꯅꯦ ꯂꯥꯛ ꯄꯗ ꯑꯗꯨꯗꯣ ꯆꯥꯔꯨꯒꯦꯅ ꯈꯟꯕꯅꯦ ꯑꯗꯣ ꯍꯣꯏ ꯑꯉꯥꯡ ꯂꯩꯕꯒꯤ ꯆꯠꯇꯣꯛꯄ ꯐꯔꯛ ꯇꯥꯕꯒ ꯑꯗꯩꯗꯤ ꯏꯁꯥꯗ ꯋꯥꯗ ꯋꯥꯕꯒꯤ ꯑꯩꯗꯣ ꯀꯩꯝ ꯇꯧꯕ ꯆꯟꯗ꯭ꯔꯦꯕ ꯑꯗꯨꯗꯨꯒꯤ ꯑꯗꯨꯝ ꯇꯨꯝꯃꯒ ꯂꯩꯕꯗ ꯁꯪꯗꯕꯩꯅꯦ ꯍꯌꯦꯡ ꯂꯥꯛꯑꯝꯗꯥꯏꯗ ꯄꯨꯔꯛꯀꯦ
ꯍꫭꯏ ꯑꯣ ꯑꫭ
ꯌꯥꯝ ꯅꯨꯡꯉꯥꯏꯇꯦ ꯉꯁꯤꯗꯤ ꯑꯗꯨꯅ ꯈꯥꯃꯦꯟ ꯑꯁꯤꯟꯕꯤ ꯆꯥꯌꯦ ꯈꯥꯃꯦꯟ ꯑꯁꯤꯟꯕꯤ ꯆꯝꯊꯣꯡ ꯆꯥꯏꯌꯦ ꯉꯁꯤꯗꯣ
ꯎꯝ
ꯑꯗꯨꯗꯨꯒ ꯑꯁ ꯋꯥꯈꯜꯁꯦ ꯅꯨꯡꯉꯥꯏꯇꯗꯅ ꯉꯁꯤꯁꯦ ꯑꯩꯁꯦ ꯊꯃꯣꯏꯁꯦ ꯀꯥꯏꯔꯦ ꯑꯗꯨꯗꯨꯒꯤ ꯏꯁꯥꯁꯦ ꯄꯠꯂꯤ
ꯅꯪ ꯀꯩ ꯀꯩꯒꯤ ꯊꯝꯃꯣꯏ ꯀꯥꯏꯅꯣ
ꯑꯩꯗꯣ ꯑꯩꯈꯣꯏꯒꯤ ꯀꯩꯅꯣꯝꯃ ꯊꯥꯁꯟꯕꯅꯦꯕ
ꯎꯝ
ꯏꯁꯀꯣꯂꯔꯁꯤꯞ ꯑꯃ ꯑꯗꯨꯗꯨꯒꯅꯦ ꯎꯝ ꯈꯜꯂꯛꯇ꯭ꯔꯦ ꯍꯥꯏꯕ ꯍꯧ ꯍꯧꯖꯤꯛꯀꯤ ꯂꯤꯁꯁꯤꯗ ꯌꯥꯎꯔꯛꯇ꯭ꯔꯦꯕ ꯑꯩꯁꯦ ꯑꯣ ꯑꯌꯥꯝꯕ ꯃꯤ ꯀꯩꯁꯦ ꯍꯧꯦ ꯍꯧꯖꯤꯛꯀꯤꯗꯣ ꯑꯝꯇ ꯌꯥꯎꯅꯗꯦꯅ ꯍꯥꯏꯌꯦꯕ ꯊꯥꯖꯤꯟꯕ ꯃꯈꯩꯁꯦ ꯌꯥꯎꯋꯦ ꯍꯥꯏꯕ ꯀꯅꯥꯝꯇ ꯇꯥꯟꯅꯗꯦ ꯑꯗꯨ ꯀꯩꯒꯤꯅꯣ ꯈꯪꯗꯦ ꯑꯩꯒꯤꯗꯣ ꯃꯣꯏ ꯀꯔꯝ ꯃꯥꯔꯛꯇꯣ ꯑꯗꯨꯝ ꯀꯩꯅꯣ ꯇꯧꯋꯦꯕꯨꯗꯤ ꯍꯥꯏꯗꯁꯨ ꯑꯩꯒꯤꯗꯣ ꯑꯩꯠꯇꯤ ꯐꯣꯔ ꯑꯣꯏꯒꯨꯝ ꯇꯧꯕꯅꯦꯕ ꯆꯠꯈꯤꯕꯗꯣ ꯑꯗꯨ ꯑꯗꯨꯝ ꯌꯥꯎꯗꯕ ꯃꯥꯜꯂꯦ ꯏꯗꯤ
ꯑ
ꯑꯗꯨꯗꯨꯒꯅꯦ ꯑꯝꯇ ꯌꯥꯎꯔꯛꯇꯔꯦ ꯍꯥꯏ ꯃꯤꯈꯩꯁꯨ ꯑꯗꯨꯗ ꯑꯩꯁꯨ ꯌꯥꯎꯔꯛꯇ꯭ꯔꯦ ꯑꯗꯣ ꯑꯩꯗꯤ ꯑꯗꯨ ꯌꯥꯎꯔꯛꯑꯒ ꯀꯩꯀꯩ ꯈꯔ ꯇꯧꯗꯣꯣꯏꯅꯦꯅꯁꯨꯨꯛ ꯁꯤꯜꯂꯤꯅꯦ ꯑꯗꯨ ꯅꯠꯇꯕꯤꯗꯁꯨ ꯑꯃꯗꯨꯁꯨ ꯑꯃ ꯊꯥꯖꯤꯜꯂꯕꯅꯤꯅ ꯑꯅꯤ ꯊꯥꯖꯤꯟꯕ ꯌꯥꯗꯕꯒꯤ ꯑꯃꯇꯪ ꯊꯥꯁꯤꯂꯦꯗꯅ
ꯍꯣꯏꯣꯏ
ꯐꯪꯍꯧꯗ ꯑꯃꯁꯨ ꯐꯪꯍꯧꯗ ꯑꯩ ꯊꯋꯥꯏꯁꯨ ꯅꯨꯡꯉꯥꯏꯇ꯭ꯔꯦ ꯑꯗꯨꯗꯨꯅ ꯌꯥꯝ ꯏꯁꯥꯁꯦ
ꯃꯣꯏꯗꯣ ꯃꯤ ꯀꯌꯥ ꯈꯟꯒꯦ ꯑꯗꯨꯗꯣ
ꯈꯪꯗꯦ ꯃꯤꯅ ꯀꯌꯥ ꯈꯜꯂꯤꯅꯣ ꯈꯪꯗꯦ ꯑꯗꯨꯏꯗꯣ ꯌꯥꯝꯗꯤ ꯈꯟꯗꯤ ꯈꯟꯅꯗꯦꯗꯤ ꯍꯥꯏꯕꯅꯦꯕ ꯑꯗꯨꯑꫭꯏꯁꯨ ꯩꯅ ꯇꯧꯗꯕꯗꯣ ꯍꯥꯏꯗꯤ ꯑꯩꯈꯣꯏꯒꯤ ꯐꯥꯁꯟꯕ ꯌꯥꯎꯕ ꯃꯤ ꯑꯝꯇ ꯌꯥꯎꯗꯕꯩ ꯇꯥꯏꯞ ꯇꯧꯋꯦ ꯍꯥꯏꯕ
ꯀꯌꯥ ꯐꯪꯗꯅꯣ
ꯐꯪꯉꯒꯅꯅꯦꯦ ꯀꯨꯟ ꯃꯉꯥ ꯐꯪꯗꯣꯏꯅꯦꯕ
ꯎꯝ ꯑꯗꯨꯗꯤ ꯑꯦ ꯑꯗꯨꯗꯤ ꯑꯗꯨ ꯑꯗꯨꯝ ꯊꯥꯖꯤꯟꯗ꯭ꯔꯁꯨ ꯆꯨꯝꯅꯩ ꯊꯥꯖꯤꯟꯕꯗꯨꯅ ꯀꯌꯥ
ꯆꯨꯝꯅꯒꯤꯗꯨꯅ ꯇꯔꯥ
ꯑꯗꯨꯗꯤ ꯑꯩꯈꯣꯏꯒꯤꯗꯤ ꯑꯗꯨ ꯊꯥꯖꯤꯟꯕꯒꯤ ꯃꯍꯨꯠꯇ ꯑꯗꯨꯝ ꯆꯨꯝꯅꯩ ꯑꯗꯨꯝ ꯊꯥꯖꯤꯟꯕꯗꯨꯅ ꯌꯥꯝ ꯀꯥꯟꯅꯩꯅꯦ ꯑꯩꯈꯣꯏꯗꯗꯤ
ꯍꯣꯏ ꯅꯣꯏꯒꯤꯗ ꯑꯃꯨꯛ ꯀꯩꯅꯣ ꯑꯣꯏꯕꯒꯤ ꯈꯪꯗꯦ ꯀꯩꯅꯣꯃ ꯌꯥꯎꯕꯒꯤ ꯌꯥꯝ ꯐꯪꯉ ꯍꯥꯏꯗ꯭ꯔꯥ ꯇ꯭ꯋꯦꯟꯇꯤꯃꯨꯛ ꯐꯪꯉꯦ ꯍꯥꯏꯗꯏꯅꯦ
ꯑ ꯎꯝ ꯑꯩꯒꯤ ꯑꯍꯥꯟꯕꯗ ꯑꯍꯥꯟꯕ ꯐꯥꯔꯥꯁ ꯌꯔꯗ ꯇ꯭ꯋꯦꯟꯇꯤ ꯐꯣꯔ ꯈꯔ ꯐꯪꯉꯦ ꯍꯟꯗꯛꯅ ꯇ꯭ꯋꯦꯟꯇꯤ ꯁꯕꯦꯟ ꯈ ꯈꯔꯅꯦꯕ ꯑꯗꯨꯗꯤ ꯑꯗꯨꯝ ꯍꯥꯏꯗꯤ ꯊꯥꯖꯤꯟꯕ꯭ꯔ ꯊꯥꯖꯤꯟꯔꯁꯨ ꯑꯗꯨꯝ ꯌꯥꯔꯅꯦ ꯑꯩꯁꯦ
ꯌꯥꯏꯌꯦ ꯑꯗꯨꯃꯥꯏꯅ ꯐꯪꯉ ꯑꯩꯈꯣꯏꯗꯤ ꯑꯗꯨꯃꯥꯏꯅ ꯇꯧꯗꯦ ꯗꯤꯄꯥꯔꯠꯃꯦꯟ ꯗꯤꯄꯥꯔꯠꯃꯦꯟꯒꯤ ꯈꯦꯠꯅꯩꯗꯅ ꯑꯗꯣ ꯑꯩꯈꯣꯏꯅ ꯑꯃꯨꯛ ꯍꯧꯖꯤꯛꯀꯤ ꯇꯔꯥ ꯐꯪꯅꯩꯌꯦꯕ ꯑꯗ ꯃꯥꯄꯜ ꯈꯔ ꯍꯦꯟꯅ ꯐꯪꯅꯕ ꯇꯔꯥ ꯌꯧꯗꯕ ꯃꯤꯁꯨ ꯌꯥꯎꯋꯦ ꯑꯗꯨꯁꯨ ꯈ꯭ꯋꯥꯏ ꯌꯥꯝꯕꯁꯦ ꯇꯔꯥ
ꯍꯣꯏ ꯍꯣꯏ ꯇꯔꯥꯗꯨꯅ ꯀꯩꯅꯣ ꯍꯣꯁꯇꯦꯜ ꯌꯥꯎꯔꯒ ꯑꯦ ꯁꯤ ꯀꯥꯡꯕꯨꯅꯦꯕ ꯑꯗꯨꯗꯣ
ꯎꯝ ꯍꯣꯏ ꯑꯗꯨ ꯌꯣꯡ ꯑꯩꯗꯤ ꯈꯤꯇꯪꯗ ꯑꯣꯏꯔꯁꯨ ꯐꯪꯉꯝꯃꯁꯨ ꯅ ꯈꯟꯕꯗꯣ ꯑꯩꯅ ꯊꯥꯖꯤꯜꯂꯝꯗꯥꯏꯗꯕꯨꯗꯤ ꯌꯥꯝ ꯈꯟꯕꯅꯦꯕ ꯑꯩꯁꯦ ꯑꯗꯨꯝ ꯊꯥꯖꯤꯜꯂꯁꯤꯔ ꯅ ꯅꯠꯇ꯭ꯔꯒꯅ ꯑꯩꯒꯤ ꯐꯪꯉꯅꯤ ꯈꯟꯕꯁꯤ ꯁꯨꯝ ꯊꯥꯥꯁꯜꯂꯁꯤꯔ ꯀꯃꯥꯏꯅ ꯇꯧꯁꯤꯒꯦꯅ ꯑꯗꯣ ꯍꯥꯏꯗꯤ ꯃꯥꯛꯇꯨꯁꯨ ꯑꯗꯨꯝ ꯑꯩꯠꯇꯤ ꯌꯥꯎꯔꯗꯤ ꯑꯌꯥꯝꯕꯅ ꯐꯪꯉꯦꯅ ꯅꯣꯏ ꯍꯥꯏꯗꯤ ꯍꯥꯏꯌꯦꯕ ꯑꯗꯨ ꯑꯩꯠꯇꯤ ꯐꯣꯔꯁꯨ ꯌꯧꯕ ꯅꯤꯅ ꯑꯗꯨꯗ ꯑꯗꯨꯝ ꯆꯥꯟꯁꯇꯣ ꯌꯦꯡ ꯌꯦꯡꯉꯁꯦ ꯅ ꯍꯥꯏꯕ ꯑꯗꯨꯗꯨꯒꯤ ꯍꯣꯏꯗ ꯗꯥꯎ ꯌꯦꯡꯊꯣꯛꯑꯁꯦꯅ ꯈꯜꯂꯒ ꯑꯗꯨꯁꯨ ꯑꯗꯨꯝ ꯐꯪꯉꯛꯀꯅꯤ ꯍꯥꯏꯕꯒꯤ ꯀꯩꯅꯣ ꯑꯃꯗꯤ ꯂꯩꯔꯤꯅꯤꯅ ꯋꯥꯈꯜꯁꯤꯗ ꯑꯗꯣ ꯌꯥꯎꯔꯛ ꯇꯕꯗꯣ ꯎꯕꯗ ꯑꯁ ꯉꯁꯥꯏ ꯅꯣꯡꯉꯥꯟꯕꯒꯅꯦ ꯐꯣꯟꯁꯦ ꯄꯥꯏꯕꯗ ꯑꯩꯅ ꯆꯦꯛ ꯇꯧꯔ ꯌꯦꯡꯕꯅꯦ ꯑꯗꯨ ꯇꯧꯕꯗꯩꯩ ꯑꯩꯁꯦ ꯏꯁꯥꯁꯦ ꯏꯅꯨꯡ ꯅꯨꯡꯉꯥꯏꯈꯤꯗ꯭ꯔꯦ ꯍꯥꯏꯕ ꯑꯗꯨ ꯋꯥꯈꯜꯁꯦ ꯉꯁꯤꯗꯤ ꯌꯥꯝ ꯅꯨꯡꯉꯥꯏꯇ꯭ꯔꯦ
ꯅꯨꯡ ꯅꯨꯡꯉꯥꯏꯔꯔꯣꯏ ꯈꯔ ꯑꯗꯨꯝ ꯍꯥꯏꯗꯤ ꯂꯩꯗꯅ ꯑꯩ ꯈꯪꯉꯦꯕ ꯑꯗꯣ ꯌꯥꯝ ꯀꯥꯍꯦꯟꯅ ꯈꯟꯖꯜꯂꯨꯔꯅꯨ ꯑꯃꯨ ꯃꯨꯛ ꯅꯣꯏꯗꯣ ꯁꯣꯏꯕ ꯈꯣꯠꯄ ꯄꯥ ꯑꯃꯨꯛ ꯇꯧꯅꯔꯛꯑꯗꯤ ꯍꯪꯗꯦꯀꯣ ꯍꯥꯏꯗꯤ ꯃꯤ ꯌꯥꯝ ꯈꯟꯅꯗꯦꯒ ꯍꯥꯏꯗꯣ
ꯍꯣꯏ ꯑꯗꯣ ꯃꯣꯏ ꯑꯈꯟꯕ ꯈꯔꯒꯗꯤ ꯊꯣꯛꯇꯤ ꯊꯣꯛꯑꯝꯒꯅꯤ ꯑꯗꯨ ꯂꯤꯁꯇꯣ ꯎꯗ꯭ꯔꯤꯕꯅꯤꯅꯕꯨꯗꯤ ꯈꯪꯗ꯭ꯔꯦ ꯀꯌꯥ ꯈꯟꯕꯅꯣ ꯀꯃꯥꯏꯅ ꯇꯧꯕꯅꯣꯗꯣ ꯑꯗꯣ ꯃꯊꯪꯒꯤꯗꯤ ꯑꯗꯨꯝ ꯑꯩꯁꯦ ꯑꯩꯈꯣꯏ ꯑꯦ ꯁꯤꯒꯤꯗ ꯑꯣꯏꯅ ꯑꯗꯨꯝ ꯊꯥꯥꯁꯜꯂꯅꯤꯕ ꯑꯗꯨ ꯑꯣꯏꯅ
ꯊꯖ ꯊ ꯍꯣꯏ ꯑꯗꯨ ꯑꯣꯏꯅ ꯊꯖ ꯑꯗꯨꯅꯗꯨꯝ ꯐꯔꯅꯤ
ꯎꯝ ꯑꯁ ꯋꯥꯈꯜ ꯌꯥꯝ ꯅꯨꯡꯉꯥꯏꯇꯦ ꯑꯩ ꯏꯁꯥꯁꯦ ꯑꯩꯁꯦ ꯆꯥꯛ ꯆꯥꯔꯁꯨ ꯑ ꯆꯥꯛꯁꯨ ꯐꯖꯅ ꯆꯥꯛꯁꯨ ꯆꯥꯅꯤꯡꯕ ꯄꯣꯛꯇ꯭ꯔꯦꯕ ꯑꯩꯁꯦ ꯑꯗꯨ ꯄꯣꯛꯇꯕꯗꯒꯤ ꯌꯥꯝꯁꯨ ꯆꯥꯗ꯭ꯔꯦ ꯈꯤꯇꯪ ꯆꯥꯗꯣ ꯋꯥꯔꯦ ꯏꯁꯥꯁꯦ ꯇꯨꯝꯅꯤꯡꯕꯗꯣ ꯑꯃ ꯀꯣꯛꯇꯨ ꯁꯨꯝ ꯏꯁꯤꯛꯄꯣꯏ ꯀꯩꯕꯣꯏ ꯇꯧꯕꯒꯤ
ꯎꯝ ꯎꯝ
ꯑꯗꯨꯅ ꯈꯪꯗꯦ ꯌꯥꯝ ꯅꯨꯡꯉꯥꯏꯇꯦ ꯋꯥꯈꯜ
ꯑꯗꯣ ꯇꯨꯝꯊꯣꯛꯑꯣ ꯉꯥꯏꯍꯥꯛ ꯍꯦꯛ ꯐꯕ꯭ꯔꯥ ꯌꯦꯡꯉꯣꯗꯣ ꯀꯣꯛꯀ ꯀꯣꯛ ꯀꯛꯀꯩꯁꯤ ꯈꯛꯄ ꯑꯗꯨꯃꯥꯏꯅ ꯇꯧꯕꯗꯣ ꯉꯥꯏꯍꯥꯛ ꯇꯨꯝꯃꯗꯤ ꯐꯕꯅꯦꯕ
ꯍꯣꯏ ꯑꯗꯨꯃꯥꯏꯅ ꯉꯥꯛ ꯇꯨꯝꯃꯒꯥ ꯌꯦꯡꯕ ꯑꯃ ꯇꯧꯔꯒꯦ ꯑꯗꯨ ꯅꯪ ꯆꯥꯛ ꯆꯥꯔꯕꯣ
ꯆꯥꯛꯄꯤꯍꯦ ꯆꯥꯛ ꯊꯣꯡꯉꯤ
ꯑꯃ ꯌꯥꯝ ꯊꯦꯡꯗ꯭ꯔꯣ ꯆꯥꯛꯂꯝꯥꯛꯑꯝꯗ꯭ꯔꯤꯕꯣ
ꯌꯥꯍꯧ ꯍꯦ ꯌꯥꯝꯅ ꯂꯩ ꯆꯥꯛꯄꯁ
ꯊꯦꯡꯅꯤ ꯌꯥꯔꯣꯏ ꯌꯥꯍꯥꯎꯁꯦ ꯌꯥꯝ ꯌꯥꯝ ꯊꯦꯡꯉꯦꯕ ꯑꯗ ꯅꯪ ꯄꯩꯁꯥ ꯆꯪꯉꯛꯄ꯭ꯔꯣ
ꯆꯪꯉꯛꯑꯦ ꯅꯪ ꯆꯪꯉꯛꯄ꯭ꯔꯥ ꯑꯩꯒꯤ ꯑꯩꯈꯣꯏ ꯃꯥꯒꯤꯗꯒꯤ ꯆꯥꯝꯃꯉꯥꯒ ꯈꯔ ꯑꯃ ꯆꯥꯝꯃꯉꯥ ꯃꯔꯤ ꯑꯗꯨꯒ ꯑꯩꯒꯤꯗꯤ ꯆꯅꯤꯒ ꯁꯚꯦꯟꯇꯤ ꯇꯨ
ꯑꯩꯒꯤꯗꯤꯅꯦ ꯆꯅꯤꯒ ꯇꯥꯔ ꯃꯅꯦ ꯑꯗꯨꯗꯨꯒ ꯅꯥꯏꯟꯇꯤ ꯋꯥꯟ ꯑꯃꯒ ꯆꯪꯉꯦ
ꯆꯄꯁ ꯌꯥꯅꯤ
ꯑ ꯅꯥꯏꯟꯇꯤ ꯋꯥꯟ ꯍꯥꯏꯕꯅꯦ ꯅꯥꯏꯟꯇꯤ ꯋꯥꯟ
ꯍꯅꯦ ꯍꯦ ꯑꯗꯨ ꯄꯩꯁꯥ ꯅꯠꯇꯧꯣꯁꯨ ꯆꯄ
ꯃꯥꯅꯦ ꯃꯥꯅꯦ ꯑꯗꯨ ꯑꯗꯨꯃꯥꯏꯅ ꯈꯟꯗꯣꯛꯑꯦ ꯑꯁ ꯈꯪꯗꯦ ꯇꯧꯔꯤꯁꯦ ꯑꯗꯨꯅ ꯑꯩꯁꯦ ꯑꯃ ꯀꯩꯅꯣꯒꯤꯗꯣ ꯑꯩꯈꯣꯏ ꯑꯃ ꯍꯟꯗꯣꯛꯄꯤꯗꯣ ꯑꯗꯨꯗꯨ ꯈꯛꯇ ꯉꯥꯏꯔꯝꯕꯅꯤ ꯑꯗꯨꯗꯤ ꯆꯪꯉꯛꯇ꯭ꯔꯤꯁꯤꯀꯣ
ꯑꯩꯈꯣꯏ ꯃ ꯍꯟꯗꯣꯛꯄꯗꯨꯁꯨ ꯑꯃ ꯍꯦꯟꯗꯣꯛꯄꯤꯒꯤ ꯆꯨꯝꯕ꯭ꯔꯥ ꯂꯥꯝꯕ꯭ꯔꯥ ꯌꯦꯡꯕꯗꯨꯁꯨ
ꯍꯣꯏ ꯆꯨꯝꯕ ꯂꯥꯥꯟꯕ꯭ꯔꯥ ꯌꯦꯡꯉꯨꯗꯣ ꯑꯗꯣ ꯍꯟꯗꯣꯛꯄꯤꯗꯨꯗꯤ ꯆꯪꯉꯛꯑꯦ ꯑꯩꯒꯤ ꯍꯟꯗꯣꯛ ꯅꯨꯄꯤꯗꯨꯒꯤꯅꯦ
ꯍꯣꯏ ꯆꯪ ꯑꯣ ꯍꯟꯗꯣꯛꯄꯤꯔꯒꯗ ꯑꯗꯨ ꯋꯥ
ꯃꯥꯅꯦ ꯅꯠꯇꯕ꯭ꯔꯣ
ꯅꯠꯇꯍꯦ ꯑꯣꯏꯔꯝꯃ ꯌꯦꯡꯉꯨ ꯌꯦꯡꯉꯨ ꯌꯦꯡꯉꯨ ꯃꯊꯛꯇ ꯃꯊꯛꯇ ꯀꯩꯅꯣ ꯊꯥꯔꯕꯅꯤꯗ ꯍꯟꯗꯣꯛꯄꯤ ꯑꯣꯏꯔꯝꯃꯣꯏ ꯑꯩ ꯉꯔꯥꯡ ꯑꯍꯤꯡ ꯆꯪꯉꯛꯏꯅꯤ ꯇꯨꯝꯃꯒ ꯇꯨꯝꯗ꯭ꯔꯤꯉꯩꯗ ꯑꯩꯅ
ꯑꯁꯨꯣ ꯑꯩꯁꯨ ꯇꯔꯤ ꯀꯥꯟꯗ ꯑꯩꯁꯨ ꯉꯥꯏꯍꯥꯛ ꯇꯨꯝꯗꯦꯕ ꯑꯗꯨ ꯀꯥꯏꯅ ꯆꯪꯉꯛꯄ ꯀ ꯑꯗꯣ ꯍꯟꯗꯣꯛꯄꯤꯔꯤꯗꯣ ꯅꯠꯇ꯭ꯔꯗꯤ ꯀꯔꯤꯒꯤ ꯑꯣꯏꯔꯖꯥꯅꯣ
ꯀꯣꯣꯏꯒꯤꯅꯤ ꯀꯣꯜꯒꯤ
ꯀꯥꯏꯅ ꯀꯒꯦ ꯀꯣꯒꯤꯗꯤ ꯑꯩꯗꯤ ꯋꯥꯔꯤ ꯌꯥꯝ ꯑꯗꯨꯗꯤ ꯑꯩꯒꯤ ꯍꯟꯗꯣꯛꯄꯤꯒꯤ ꯀꯩꯅꯣꯗꯣ ꯊꯣꯛꯂꯛꯇꯦ ꯍꯟꯗꯣꯛꯄꯤꯒꯤ ꯄꯩꯁꯥ ꯁꯨꯛꯅꯦ ꯍꯥꯏꯕꯗꯣ
ꯑꯗꯨꯗ ꯈꯔ ꯃꯣꯏꯁꯨ ꯈꯔꯒ ꯇꯞ ꯇꯞ ꯊꯂꯛꯄꯅꯦ ꯑꯗꯨꯗꯨꯅ
ꯑꯗꯨꯏꯔ ꯈꯪꯗꯦ ꯑꯗꯨꯗꯣ ꯑꯩꯗ ꯆꯦꯛꯁꯨ ꯇꯧꯕꯤꯈꯤꯗ꯭ꯔꯦ ꯍꯥꯏꯕ ꯃꯣꯏꯅ
ꯑꯩꯁꯨ ꯇꯧꯗꯦ ꯆꯞ ꯃꯥꯟꯅꯩ
ꯑꯗꯨꯝ ꯌꯦꯜꯂꯣ ꯉꯥꯜꯂꯒ ꯂꯩ ꯍꯥꯏꯕ ꯑꯗꯨꯝꯗꯤ ꯂꯩꯇꯦ ꯍꯥꯏꯕ ꯆꯉꯨ ꯆꯪꯉꯨ ꯀꯥꯟꯗ ꯑꯗꯨꯃꯥꯏꯅ ꯇꯧꯔꯝꯕꯗꯨꯣ ꯎꯕꯗ
ꯑꯩꯒꯤꯗꯤ ꯑꯃꯗꯁꯨ ꯐꯥꯏꯅ ꯇꯧꯁꯤꯜꯂꯨꯔꯦ ꯁꯨꯡꯐꯪ ꯐꯪꯗ ꯂꯩ꯭ꯔꯦ
ꯑꯗꯨꯏꯗꯣ ꯇꯣꯛꯑꯣ ꯅꯍꯥꯟ ꯇꯧꯔꯣꯅꯣ ꯍꯥꯏꯕꯗꯣ ꯈꯪꯍꯧꯕ꯭ꯔꯥ ꯑꯗꯨꯒ ꯑꯃꯨꯛ ꯀꯣꯟꯗꯣ ꯇꯧꯔꯣ ꯍꯥꯏꯔꯛꯄꯗꯣ
ꯎ ꯍꯪꯉꯦ ꯑꯗꯨꯗ ꯃꯣꯏꯗ ꯃꯣꯏ ꯅꯨꯄꯤꯗꯨꯅ ꯀꯩꯅꯣ ꯄꯤꯔꯛꯄ ꯉꯥꯏꯕꯩꯅꯦ ꯑꯗꯨꯏꯅꯦ ꯑꯇꯩ ꯀꯅꯠꯇꯦꯕ ꯅꯪ ꯀꯩꯗꯧꯗꯣꯏꯅꯣ ꯇꯨꯝꯗꯣꯏꯌꯥ
ꯑꯩꯁꯦ ꯇꯨꯝꯁ꯭ꯔꯦꯅꯗꯤ ꯈꯟꯕꯅꯦꯗ ꯈꯪꯗꯦ ꯋꯥꯔꯤꯗꯣ ꯉꯥꯏꯍꯥꯛꯀꯗꯤ ꯁꯥꯟꯅꯅꯤꯡꯉꯤꯕ ꯑꯩꯁꯦ
ꯍꯣꯏ
ꯍꯥꯏꯗꯤ ꯈꯔ ꯈꯔ ꯈꯔ ꯈꯔ ꯌꯥꯝ
ꯑꯩꯅ ꯅꯪꯒꯤ ꯑꯁꯤꯒꯤ ꯅꯝꯕꯔꯁꯤꯗ ꯑꯝ ꯇꯧꯔꯛꯑꯝꯒꯗꯣꯅꯦ
ꯇꯧꯔꯛꯇꯔꯤꯦ
ꯑꯩꯒꯤ ꯑꯃꯗꯨꯗꯩꯁꯨ ꯁꯤꯗꯩꯁꯨ
ꯇꯧꯔ ꯇꯧꯔꯤꯦ ꯑꯗꯣ ꯁꯤꯁꯤꯅꯅꯦ ꯁꯤꯁꯤꯒ ꯑꯍꯨꯝꯂ ꯃꯔꯤꯔꯣ ꯁꯨꯗꯣꯏꯁꯤꯕꯣ ꯑꯍꯨꯝ ꯃꯔꯤ ꯃꯥ ꯂꯩꯦ ꯑ ꯃꯔꯤ ꯁꯨꯕꯅꯤꯗꯅ ꯑꯗꯨꯒ ꯑꯃꯗꯣ ꯅꯪꯒꯤꯗꯣ ꯅꯪꯒꯤꯗꯣ ꯑꯥ ꯑꯅꯤ ꯋꯥꯠꯂꯤ ꯑꯗꯨ ꯂꯣꯏꯔꯅꯤ ꯑꯗꯨꯒ ꯅꯪꯅ ꯇꯧꯔꯛꯇꯧꯕ ꯑꯩꯉꯣꯟꯗ ꯑꯗꯨ ꯈꯛꯇ ꯉꯥꯏꯔꯦ ꯑꯗꯨꯒ ꯑꯩꯒꯤ ꯍꯥ ꯑꯃ ꯍꯥꯟꯅꯒꯤꯗꯣ ꯑ ꯀꯩꯅꯣꯒꯤꯗꯣ ꯑꯃꯗꯣ ꯅꯝꯕꯔ ꯑꯃꯗꯣ ꯑꯗꯨꯒꯤ ꯑꯗꯨꯗꯒꯤꯅꯦ ꯀꯩꯅꯣ ꯇꯧꯔꯛꯇꯣꯏꯕ ꯁꯤꯒꯤ ꯅꯝꯕꯔꯁꯤꯗ ꯑꯅꯤꯔꯥ ꯂꯣꯏ ꯁꯨꯈ꯭ꯔꯕ ꯑꯣ ꯐꯤꯗ꯭ꯔꯕ꯭ꯔꯥ
ꯑꯆꯥꯁꯤꯡꯤꯡꯒ
ꯑ ꯍꯣꯏ ꯅꯨꯡꯉꯥꯏꯔꯝꯕꯅꯦ ꯑꯗꯨꯃꯥꯏ ꯂꯁꯤ ꯂꯩꯂꯣꯁꯤ ꯂꯩ ꯑꯗꯨꯗꯤ ꯌꯥꯝ ꯂꯩꯇ꯭ꯔꯦ ꯑꯅꯤ ꯑꯃꯅꯦ ꯑꯩꯅ ꯑꯅꯤꯗ ꯉꯥꯏꯔꯦ ꯑꯗꯨꯗꯤ
ꯑꯁꯤꯁꯦ ꯑꯗꯣ ꯑꯃꯝꯇꯒ ꯌꯦꯡꯉꯒꯦꯀꯣ
ꯍꯣꯏ ꯌꯦꯡꯉꯣ ꯍꯣꯏ ꯌꯦꯡꯉꯣ ꯍꯣꯏ ꯍꯣꯏ ꯑꯩ ꯌꯦꯡꯉꯒꯦ ꯑꯗꯣ ꯑꯗꯨꯗꯤ ꯑꯩ ꯊꯝꯃꯒꯦꯀꯣ
ꯍꯣꯏ ꯍꯣꯏ ꯊꯝꯃꯣ ꯊꯝꯃꯣ
ꯑꯥ